ꯎꯝ
ꯅꯅꯤ ꯀꯥꯏ ꯆꯂꯤꯅꯣ
ꯋꯥꯥꯟꯗ ꯌꯃꯨꯝ ꯃꯅꯨꯡꯗ ꯅꯨꯡꯉꯥꯏ ꯍ ꯀꯩꯅꯣ ꯅꯣꯏ ꯀꯩꯅꯣ ꯅꯣꯏ ꯄ꯭ꯔꯦꯛꯇꯤꯀꯜꯒꯤꯗꯣ
ꯍꯣꯏ
ꯑ ꯄ꯭ꯔꯦꯛꯇꯤꯀꯦꯜ ꯏ ꯗꯦꯠ ꯁꯚꯦꯟꯗ ꯂꯣꯏ ꯎꯝ
ꯍꯣꯏ ꯇꯧꯒꯅꯤ ꯍꯥꯏꯌꯦꯦ
ꯑꯣ
ꯑꯗꯨꯗ ꯄꯨꯂꯞ ꯇꯧꯕꯗ ꯐꯩꯌꯦ ꯑꯩꯗꯤ ꯆꯠꯅꯤꯡꯗꯦꯕꯀꯣ
ꯑꯩꯈꯣꯏꯗꯤ ꯑꯣ ꯀꯩꯅꯣ ꯃꯦꯁꯦꯁꯀ ꯑꯝꯐꯥꯎ ꯂꯥꯛꯇꯦ
ꯅꯣꯏꯗꯤ ꯃꯤ ꯌꯥꯝꯗꯕꯅꯤꯅꯦ ꯏꯆꯤꯛꯁꯨ ꯌꯥꯝꯗꯧ ꯃꯥꯜꯂꯦ
ꯒ꯭ꯔꯨꯞ ꯎꯝ ꯒ꯭ꯔꯨꯞ ꯀꯁꯦ ꯃꯦꯁꯦꯁ ꯑꯣꯖꯥꯅ ꯊꯥꯔꯛꯄ ꯉꯛꯇꯅꯤ ꯑꯇꯣꯞꯄ ꯑꯝꯐꯥꯎ ꯊꯥꯔ ꯑꯗꯦ
ꯅꯪꯅ ꯊꯥꯎꯋ ꯅꯪꯅ ꯏꯅꯤꯡꯉꯥꯏ ꯀꯩꯀꯩ ꯂꯩꯒꯦ ꯊꯥꯎꯋ
ꯑ ꯑꯩ ꯊꯥ ꯂꯣꯏꯔꯦ
ꯑꯩꯁꯨ ꯒ꯭ꯔꯨꯞꯗ ꯁꯨꯡꯇꯥꯊꯛꯁꯦ ꯉꯁꯤꯗꯣ ꯀꯩꯅꯩꯅꯣ ꯇ ꯑ ꯑꯩꯗꯣ ꯈꯪꯗꯔꯦ ꯃꯃꯥꯡꯗꯁꯨꯀꯣ ꯑꯩꯈꯣꯏ ꯄ꯭ꯔꯦꯛꯇꯤꯀꯦꯜꯗꯗꯤ ꯄꯦꯟꯁꯤꯜ ꯄꯦꯟꯁꯤꯜꯅꯤ ꯏꯒꯗꯕꯅꯤ ꯍꯥꯏꯕꯗꯣ ꯑꯩ ꯈꯪꯗꯕ ꯑꯗꯨ ꯑꯗꯨ ꯏꯁꯜꯂꯨꯕꯅꯦꯕ ꯃꯃꯥꯡ ꯆꯍꯤꯗꯣ
ꯎ
ꯑꯗꯨꯒ ꯑꯃꯨꯛ ꯍꯟꯗꯛꯁꯨ ꯑꯃꯨꯛ ꯁꯣꯏꯒꯗ꯭ꯔꯥꯅ ꯇꯧꯕꯅꯦ ꯑꯗꯨꯒ ꯑꯩꯈꯣꯏ ꯃꯦꯗꯥꯝꯅꯪꯉꯦ ꯅꯣꯠꯕꯨꯛ ꯀꯌꯥ ꯊꯣꯛꯑꯒ ꯏꯗꯣꯏꯅꯣ ꯈꯣꯠꯇꯣꯏꯅꯣ ꯑꯗꯣ ꯍꯪꯉꯦ ꯉꯁꯤꯗꯤ ꯑꯍꯥꯟꯕꯅꯦ ꯑꯣꯖꯥꯗꯒ ꯃꯤꯠꯁꯦ ꯁꯥꯕꯗꯣ
ꯑꯩꯈꯣꯏ ꯑꯩꯈꯣꯏꯗꯤ ꯀꯗꯥ ꯏꯁꯇꯨꯗꯦꯟꯗꯒꯤ ꯑꯣꯖꯥꯅ ꯌꯥꯝꯃꯤ ꯆꯥꯃꯉꯥ ꯁꯨꯗꯦꯟ ꯃꯔꯤ
ꯑꯣ
ꯑꯗꯨꯗ ꯁꯨꯗꯦꯟ ꯑꯃꯗꯤ ꯀꯩꯅꯣ ꯑꯦꯞꯁꯦꯟ ꯑꯦꯞꯁꯦꯟ ꯑꯗꯨꯝ ꯑꯣꯏꯗ
ꯎꯝ
ꯊꯥꯔꯠ ꯁꯦꯝꯗꯤ ꯊꯥꯕ ꯂꯥꯛꯑꯦ ꯐꯣꯔꯠ ꯁꯦꯝꯕꯤꯗꯣ ꯑꯃꯐꯥꯎ ꯂꯥꯛꯇꯦ
ꯑꯣ ꯅꯪꯁꯦ ꯀꯩꯅꯣ ꯇꯧꯕ꯭ꯔꯥ ꯍꯥꯏ ꯀꯌꯥꯅꯣ ꯅꯪꯁꯦ
ꯎꯝ ꯑꯩꯔꯣ ꯑꯩ ꯍꯥꯏ ꯈꯪꯉꯒ ꯀꯩꯗꯧꯗꯣꯏꯅꯣ
ꯅꯪꯁ ꯑꯩ ꯑꯩꯅ ꯈꯟꯕꯗ ꯅꯦꯝꯃꯣꯝꯗꯧ ꯃꯥꯟꯕ
ꯌꯥꯔꯦꯗ ꯑꯦ ꯐꯔꯁꯨ ꯐꯠꯇ꯭ꯔꯁꯨ ꯐ ꯄ ꯁꯕꯅꯦ
ꯑꯦꯁ ꯅ ꯁꯤꯅꯤ
ꯐꯥꯒꯤ ꯃꯥꯡꯕ꯭ꯔꯣ
ꯍꯣꯏ ꯃꯥꯂ
ꯑꯌꯦ ꯁꯦꯡꯕꯩꯅꯦ ꯐꯔꯁꯨ ꯐꯠꯇ꯭ꯔꯁꯨ ꯐꯥꯏꯚ ꯄꯣꯏꯟ ꯁꯚꯦꯟ
ꯂꯥꯁꯇ ꯀꯩꯅꯣ ꯑꯣꯏꯔꯝꯗꯣꯏꯅꯦꯀꯣ ꯐꯥꯏꯚ ꯑꯥꯔ ꯌꯧꯗꯕꯤ ꯂꯩꯔꯝꯒꯗ꯭ꯔꯣ
ꯍ ꯃꯜꯦ
ꯂꯍꯥꯛ ꯅꯪꯉꯣꯟꯗ ꯑꯩꯒꯤ ꯅꯝꯕꯔ ꯄꯤꯕ ꯅꯨꯄꯥꯗꯣ
ꯎꯝ ꯑꯗꯨꯗꯤ ꯑꯩꯒꯤ ꯑꯩꯒꯤ ꯀꯩꯅꯣ ꯑꯗꯨ ꯊꯤꯅꯦꯃꯤꯅ ꯑꯗꯨꯗꯤ
ꯍꯥꯏ ꯅꯨꯄꯤꯗꯨꯗꯤ ꯋꯥꯡꯉꯕꯅꯦ
ꯅꯨꯄꯤ ꯏꯗꯤ ꯃꯥꯗꯤꯤ ꯌꯦ ꯑꯗꯨꯝ ꯌꯥꯔꯦꯗꯥ ꯎ
ꯑꯩꯅ ꯃꯉꯣꯟꯗꯁꯨ ꯍꯥꯏꯈꯤꯕꯅꯦ ꯑꯁ ꯅꯪꯗꯤ ꯑꯩꯗꯤ ꯈꯨꯅꯤꯡ ꯑꯋꯥꯡꯕ ꯑꯩꯈꯣꯏ ꯅꯨꯄꯤꯗꯤ ꯈꯣꯡꯎꯞ ꯑꯋꯥꯡꯕ ꯉꯥꯛꯇ ꯍꯥꯞꯄꯤꯦꯗꯅ
ꯑ ꯍꯥꯏꯕꯗꯤ ꯅꯪ ꯍꯤꯡꯈ꯭ꯔꯅꯤ ꯑꯩꯅ ꯍꯥꯏꯕ ꯑꯗꯣ ꯑꯁꯨꯃꯥꯏꯅ ꯍꯥꯏꯒꯅꯨ ꯍꯥꯏꯌꯦ
ꯑ ꯑꯗꯨꯝ ꯀꯗꯥꯔꯗꯣ ꯑꯩꯒꯤ ꯆꯤꯟꯐꯥꯎ ꯑꯩꯒꯤ ꯏꯆꯤꯟꯐꯥꯎ ꯌꯥꯎꯔꯤꯕ
ꯑꯣ ꯑꯁ ꯃꯣꯏ ꯏꯕꯨꯡꯈꯩꯗꯣ ꯅꯦꯝꯁꯨ ꯅꯦꯝꯕꯒꯤꯅꯦꯀꯣ
ꯎꯝ ꯅꯃꯦꯗ ꯃꯅ ꯄꯥꯎꯁꯨ ꯅꯅꯤꯃꯦ
ꯍꯣꯏ ꯅꯣꯏꯒꯤ ꯈꯨꯟꯒꯤ ꯄ꯭ꯂꯦꯒ꯭ꯔꯥꯎꯟ ꯂꯩꯕꯗꯣ
ꯎꯝ
ꯑꯗꯨꯒꯤ ꯃꯅꯥꯛꯇ ꯌꯨꯝ ꯕꯤꯜꯗꯤꯡ ꯑꯃ ꯅꯠꯇꯦꯗ ꯕꯤꯜꯗꯤꯡ ꯆꯦꯛꯀꯤ ꯌꯨꯝ ꯑꯃ ꯁꯥꯕꯗꯣ ꯈꯪꯕ꯭ꯔꯥ
ꯑꯒꯤ ꯌꯨꯝ ꯑꯅꯤ ꯑꯍꯨꯝ ꯂꯩꯔꯦ ꯒ꯭ꯔꯥꯎꯟ ꯃꯅꯥꯗ ꯍꯧꯖꯤꯛꯇꯤ
ꯑꯗꯣ ꯀꯩꯅꯣ ꯀꯩꯅꯣ ꯑꯣꯏꯕꯅꯦ ꯃꯆꯨꯗꯣ ꯒ꯭ꯔꯤꯟ ꯑꯣꯏꯕꯗꯣ ꯒ꯭ꯔꯤꯟꯗꯣ
ꯀꯩꯅꯣ ꯃꯊꯛ ꯂꯣꯝꯗꯔꯣ ꯅꯠꯇ꯭ꯔꯒ ꯒ꯭ꯔꯥꯎꯟꯒꯤ ꯁꯥꯏꯠ ꯔꯣꯝꯗꯔꯣ ꯑꯦ ꯁ꯭ꯀꯨꯜ ꯁ꯭ꯀꯨꯜꯒꯤ ꯃꯅꯥꯛꯇꯔꯣ
ꯁ꯭ꯀꯨꯜ ꯃꯅꯥꯛꯇ ꯑꯣꯏꯗꯣꯏ ꯃꯥꯜꯂꯦ
ꯑꯣ ꯑꯠꯆꯥꯥ ꯀꯩꯗꯧꯋꯦ ꯍꯥꯏꯕ ꯑꯣ
ꯑꯗꯨ ꯑꯩꯗꯤ ꯑꯗꯨꯒꯤꯅꯦꯅꯦꯗꯣ ꯑꯩꯗꯤ ꯃꯁꯛ ꯈꯪꯗꯦꯕꯀꯣ
ꯑꯝ
ꯅꯣꯏꯒꯤ ꯈꯨꯟꯗ ꯂꯥꯛꯄꯗ ꯃꯥꯅ ꯃꯣꯏ ꯌꯨꯝꯗꯁꯨ ꯂꯩꯁꯤ ꯍꯥꯏꯕꯀꯣ ꯑꯩꯅ ꯂꯩꯕꯗꯤ ꯑꯁꯤꯗ ꯂꯩꯕ ꯌꯥꯏꯌꯦ ꯍꯥꯏꯕ ꯑꯗꯨꯒ ꯑꯗꯨ ꯑꯣꯏꯔꯗꯤ ꯀꯣꯏꯔꯨꯁꯤ ꯍꯥꯏ ꯍꯥꯏꯔꯒ ꯑꯩꯗꯤ ꯃꯁꯛꯪ ꯈꯪꯗꯦ ꯑꯗꯨ ꯑꯣꯏꯔꯁꯨ ꯃꯥꯒꯤ ꯃꯇꯨꯡ ꯀꯨꯏꯟ ꯏꯅꯈꯩ ꯑ ꯅꯣꯏ ꯈꯨꯟꯗ ꯂꯥꯛꯄꯗ
ꯅꯨꯃꯤꯈꯩꯗꯤ ꯂꯥꯔꯤꯗꯣ ꯃꯤꯒꯤ ꯌꯨꯝꯗꯩ ꯆꯔꯒ ꯆꯥꯒ ꯊꯛꯄ ꯆꯥꯦ
ꯑ ꯅꯪ ꯃꯩ ꯌꯥꯝ ꯇꯥꯔꯝꯃꯤꯅꯦ ꯅꯪꯒꯤ
ꯑꯗꯨꯒꯤꯅꯦ ꯎꯝ ꯀꯩꯅꯣ ꯎꯝ ꯑꯩꯒꯤ ꯅꯔ ꯄꯤꯕ ꯅꯨꯄꯥꯗꯨꯅ ꯅꯪꯗꯤ ꯉꯥꯏꯍꯥꯛ ꯍꯞꯇꯥ ꯑꯃꯃꯨꯛ ꯂꯩ ꯑꯩꯗꯣ ꯑꯗꯨ ꯈꯛꯇꯪ ꯂꯩꯔꯒ ꯅꯪꯅ ꯂꯩꯔꯝꯃꯒ ꯆꯠꯈ꯭ꯔꯦꯅꯦ ꯌꯥꯏꯌꯦꯦ ꯑꯩꯉꯣꯟꯗ
ꯑꯗꯨ ꯃꯤ ꯈꯪꯗꯕꯤꯗ ꯃꯤ ꯎ ꯆꯪꯒ ꯆꯥꯊꯗꯤ ꯑꯔꯦ ꯍꯅ
ꯑꯗꯨꯒ ꯃꯥꯒꯤ ꯎꯍꯩꯒꯤ ꯃꯄꯥꯗꯣ ꯑꯗꯨꯒꯁꯨꯅꯦ ꯊꯥꯏꯅꯒꯤ ꯋꯥꯔꯤꯒ ꯂꯤꯌꯦꯕꯀꯣ
ꯑꯁ ꯁꯤ ꯑꯕꯧ ꯊꯔꯔꯕꯣ ꯎꯝ
ꯊꯥꯏꯅꯒꯤ ꯋꯥꯔꯤ ꯂꯤꯔꯒ ꯑꯩꯩꯅ ꯑꯩꯁꯨ ꯈꯪꯗꯦ ꯑꯗꯣ ꯍꯣꯏ ꯍꯣꯏ ꯎꯃꯪ ꯑꯗꯨꯝ ꯈꯨꯝꯃꯒ ꯑꯗꯨꯝ ꯊꯣꯛꯂꯛꯑꯦ
ꯁꯥꯕꯁ
ꯑꯗꯨ ꯅꯠꯇꯕ ꯅꯣꯏꯒꯤ ꯅꯣꯏꯒꯤ ꯀꯩ ꯀꯃ ꯍꯥꯏꯗꯣꯏꯅꯣ ꯍꯟꯗꯛ ꯀꯩꯅꯣ ꯁꯤꯚꯥꯏ ꯈꯟꯈꯤꯕꯗꯣ
ꯑꯥ
ꯑꯗꯨ ꯃꯣꯏꯁꯨ ꯇꯤꯟꯅꯩꯌꯦꯕ ꯑꯩꯈꯣꯏꯗꯣ
ꯑꯥ
ꯍꯩꯅ ꯅꯣꯛꯅꯤꯡꯕꯅꯦ ꯑꯩꯈꯣꯏꯒꯤ ꯑꯁ ꯑ ꯈꯪꯗꯦ ꯅꯣꯏꯒꯤ ꯅꯣꯏ ꯈꯨꯟꯒꯤ ꯅꯨꯄꯥꯒ ꯑꯩꯈꯣꯏꯒꯤ ꯑꯩꯒꯤ ꯑꯩꯈꯣꯏꯕ ꯕꯥꯒꯤ ꯃꯌꯥꯝꯕꯒꯤ ꯃꯆꯥꯒ ꯑꯩꯈꯣꯏꯗꯣ ꯒ꯭ꯔꯨꯞ ꯑꯃ ꯁꯦꯝꯃꯒꯀꯣ ꯋꯥꯔꯤ ꯌꯥꯝ ꯂꯤꯅꯩꯌꯦꯕꯀꯣ ꯅꯨꯄꯤꯗꯣ ꯏꯕꯥꯅꯤ ꯈꯛꯇꯪ ꯉꯥꯏꯔꯦ ꯍꯧꯖꯤꯛꯇꯤ ꯒ꯭ꯔꯨꯞꯇꯣ
ꯑꯗꯣ ꯌꯥꯝ ꯄꯥꯛ ꯁꯅ ꯑꯗꯨꯗ
ꯍꯣꯏ ꯀꯨꯏꯔꯦ ꯀꯩꯅꯣ ꯑꯩꯅ ꯃꯣꯏꯒ ꯈꯪꯅꯔꯕꯗꯣ ꯑꯩꯈꯣꯏꯁꯨ ꯁꯤ ꯕꯤ ꯑꯦꯁ ꯏꯅ ꯁꯤ ꯕꯤ ꯑꯦꯁ ꯏꯒꯤꯗꯤ ꯐꯥꯏꯅꯦꯜ ꯑꯦꯛꯖꯥꯝ ꯊꯥꯕꯗꯣ ꯊꯦꯡꯉꯤꯗꯅ ꯑꯗꯨꯒꯤ ꯑꯗꯨꯒꯤ ꯑꯦꯛꯖꯥꯝ ꯑꯣ ꯊꯥꯕꯗꯣ ꯊꯥꯕ ꯂꯣꯏꯗ꯭ꯔꯤꯀꯥꯟꯗ ꯁꯨꯇꯤ ꯊꯥꯈꯤꯕꯅꯦꯕꯀꯣ ꯀꯣꯔꯣꯅꯥ ꯂꯩꯕꯒꯤꯀꯣ ꯑꯗꯨꯗꯒꯤ ꯈꯪꯅꯈꯤꯕ ꯑꯗꯨꯅꯦꯕ ꯑꯗꯨꯗ ꯈꯪꯅꯈꯤꯕꯗꯨꯣ ꯍꯧꯖꯤꯛꯐꯥꯎ ꯑꯗꯨꯝ ꯈꯪꯅꯩꯔꯤꯁꯤꯅꯤ
ꯎꯝ
ꯑꯗꯣ ꯏꯌꯥꯝꯕꯒꯁꯨ ꯇꯤꯟꯅꯕ ꯃꯣꯏꯗꯣ ꯏꯌꯥꯝꯕ ꯏꯌꯥꯝꯕꯅꯀꯣ ꯎ ꯏꯌꯥꯝꯕꯗꯣ ꯅꯣꯏꯒꯤ ꯅꯣꯏꯒꯤ ꯈꯨꯟꯒꯤ ꯅꯨꯄꯤ ꯀꯣꯏꯔꯝꯃꯦꯕꯀꯣ ꯍꯧꯖꯤꯛꯁꯨ ꯀꯣꯏꯕ ꯃꯥꯜꯂꯦꯗ
ꯑꯗꯣ ꯑꯗꯨꯒꯤ ꯃꯅꯥꯎ ꯅꯨꯄꯥꯗꯣ ꯃꯅꯥꯎꯅꯨꯄꯥꯅꯦ ꯅꯣꯏ ꯅꯣꯏꯒꯤ ꯀꯩꯅꯣ ꯑꯃ ꯆꯠꯄꯗꯣ ꯊꯤꯜꯂꯂꯦꯟ ꯆꯠꯄ ꯅꯨꯄꯥꯗꯣ
ꯑ
ꯃꯣꯏꯗꯅꯦ ꯑꯩꯈꯣꯏ ꯃꯤ ꯅꯨꯄꯥꯗꯣ ꯃꯤ ꯃꯔꯤꯔ ꯃꯉꯥꯔꯣ ꯌꯥꯎꯕꯅꯦ
ꯑꯗꯨꯒ ꯅꯨꯄꯤ ꯏꯕꯥꯅꯤꯒꯇꯪ
ꯋꯥꯣꯏ ꯌꯥꯝꯃꯈꯛꯇꯅꯦ ꯇꯧꯔꯤꯁꯦ
ꯑꯁ ꯂ ꯑꯣꯏꯣꯔꯦ ꯋꯥꯔꯤ ꯈꯤꯇꯪꯒ ꯍꯥꯏꯔꯨꯕ ꯌꯥꯕꯖꯥꯠ ꯅꯠꯇꯦꯀꯣ ꯅꯣꯏ ꯈꯨꯟꯒꯤ ꯅꯨꯄꯥꯁꯤꯡꯗ ꯂꯣꯏ ꯑꯁꯃꯁꯤꯡꯒ ꯃꯪꯥꯗꯅꯤꯗ
ꯐꯒꯤ ꯃꯥ꯭ꯔꯣ
ꯩꯔꯥ ꯃꯩꯔꯥ ꯄꯥꯏꯕꯤ ꯑꯣꯏꯕ ꯌꯥꯒꯅꯤ
ꯈꯨꯟꯅꯔꯕꯁꯤꯡꯁꯦꯁꯨ ꯃꯥꯏ ꯂꯣꯏ ꯇꯧ ꯑꯩꯗꯤ ꯈꯨꯟꯗ ꯂꯩꯔꯛꯇꯕꯅꯤꯅꯀꯣ ꯌꯥꯝ ꯄꯥꯛ ꯀꯩꯅꯣꯗꯤ ꯇꯧꯗꯦ
ꯄ ꯀꯩ ꯇ ꯑꯁ ꯑꯉꯥꯡ ꯑꯗꯨꯗꯤ ꯈꯨꯟꯗ ꯂꯩꯕ ꯅꯨꯡꯉꯥꯏꯕꯗꯣ ꯐꯪꯉꯝꯃꯔꯣꯏꯅꯦ ꯑꯗꯨꯗꯤꯀꯣ
ꯍꯟꯗꯛ ꯃꯔꯛꯇꯤ ꯑꯗꯨꯝ ꯍꯟꯗꯛ ꯃꯔꯛꯇꯤ ꯑꯗꯨꯝ ꯂꯩꯌꯦꯦꯗ ꯩꯅ ꯀ꯭ꯂꯥꯁ ꯇꯨꯋꯦꯜꯐꯈꯦꯛ ꯂꯣꯏꯕꯒ ꯊꯥ ꯑꯃ ꯑꯅꯤꯗꯤ ꯑꯗꯨꯝ ꯂꯩꯏꯗ ꯑꯗꯨꯗꯒꯤ ꯈꯤꯇꯪ ꯈꯥꯡꯪꯂꯛꯄꯅꯤ ꯃꯤꯁꯤꯡꯗꯣ ꯍꯥꯟꯅꯗꯤ ꯑꯗꯨꯝ ꯃꯤ ꯑꯃ ꯑꯅꯤꯗꯤ ꯑꯗꯨꯝ ꯈꯪꯉꯦꯕ ꯑꯦ ꯀ꯭ꯂꯥꯁ ꯇꯨꯋꯦꯜꯚ ꯂ ꯌꯕꯁꯤꯇꯤ ꯐꯪ ꯁꯨꯇꯤ ꯐꯪꯅꯤꯡꯉꯦ ꯑꯗꯨꯒ ꯀꯨꯟꯁꯤꯂꯦ ꯑꯗꯨꯗꯒꯤ ꯈꯤꯇꯪ ꯀꯩꯅꯣ ꯇꯧꯔꯛꯄꯅꯦꯗ ꯈꯪ꯭ꯔꯛꯄꯅꯤꯗ ꯑꯇꯣꯞꯄꯗꯤ
ꯈꯨꯟꯗ ꯂꯩꯕꯁꯨ ꯅꯨꯡꯉꯥꯏꯕꯅꯦ
ꯅꯨꯡꯉꯥꯏꯔꯤ ꯅꯨꯡꯉꯥꯏ ꯑꯗꯨꯕꯨ ꯑꯁ ꯅꯛ ꯃꯔꯛꯇꯤ ꯃꯤ ꯀꯅꯥꯁꯨ ꯂꯩꯇꯕꯅꯦꯅꯀꯣ ꯄꯤꯠꯀ ꯂꯩꯔꯛꯇ꯭ꯔꯦ
ꯑꯁ ꯅꯣꯏ ꯈꯨꯟꯗꯣ ꯃꯤꯗꯤ ꯌꯥꯝꯗꯤ ꯌꯥꯝꯃꯤꯌꯦꯀꯣ
ꯌꯥꯝꯕ ꯇꯥꯕ ꯑ
ꯑꯩꯅ ꯍꯥꯏꯕꯗꯤ ꯅꯣꯏ ꯈꯛꯇꯪ ꯍꯥꯏꯕꯗ ꯃꯤ ꯑꯇꯣꯞꯄꯒ ꯍꯥꯏꯗꯕꯤꯗ
ꯎꯝ ꯌꯥꯝꯃꯤꯉꯦ
ꯑ ꯅꯣꯏꯗꯤ ꯅ꯭ꯌꯨ ꯌꯌꯥꯔꯒꯨꯝꯕ ꯂꯣꯏꯔꯒ ꯑꯃꯨꯛ ꯀꯩꯅꯣ ꯇꯧꯋꯦ ꯀꯣ ꯐꯪꯁꯟ ꯇꯧꯋꯦꯕꯣ
ꯐꯕꯣꯜꯒꯨꯝꯕ ꯁꯥꯟꯅꯩꯀꯣ ꯑ
ꯔ ꯀꯩ
ꯅꯣꯏ ꯅꯣꯏꯒꯤ ꯈꯨꯟꯗ ꯆꯠꯄꯗꯨꯁꯨ ꯑꯩ ꯁꯥꯔꯁꯨ ꯑꯃꯨꯔꯛ ꯀꯥꯕ ꯃꯥꯅꯦ ꯑꯩꯈꯣꯏ ꯀꯥꯏꯌꯦ
ꯆꯔꯁꯇꯤ ꯌꯥꯝ ꯄꯤ ꯀꯨꯅꯦ
ꯄꯤꯛꯄꯗꯤ ꯄꯤ ꯑꯩꯈꯣꯏ ꯈꯨꯈꯣꯏꯅ ꯑꯃꯨꯛ ꯄꯤꯛꯑꯦꯗ ꯅꯣꯏꯒꯤꯗꯤꯅ ꯆꯥꯎꯋꯤ
ꯅꯣꯏꯗꯤ ꯃꯤ ꯌꯥꯝꯗꯦꯅ ꯌꯥꯝ ꯌꯥꯝꯕ ꯑꯣꯏꯗꯣꯏꯅ
ꯑꯗꯣ ꯑꯩꯈꯣꯏ ꯂꯥꯛꯄꯗꯣ ꯑꯩꯈꯣꯏꯅ ꯂꯥꯛꯄꯒꯤꯔꯗꯤ ꯈꯗꯤ ꯈꯪꯗꯦ ꯃꯤ ꯌꯥꯝ ꯌꯥꯝꯃꯤ ꯐꯝꯃꯦ ꯑꯗꯨꯒ ꯐꯝꯕꯗꯨꯁꯨꯀꯣ
ꯈꯨꯈ ꯈꯨꯜꯒꯤꯗꯤ ꯄ꯭ꯔꯣꯒ꯭ꯔꯥꯝ ꯄ꯭ꯔꯣꯒ꯭ꯔꯥꯝ ꯈꯤꯇꯪꯕ ꯂꯩꯔꯗꯤ ꯑꯗꯨꯝ ꯃꯤ ꯌꯥꯝꯕꯅꯤ ꯅꯩꯇ꯭ꯔꯗꯤ ꯑꯃ ꯐꯥꯎ ꯂꯥꯛꯑꯣꯣꯏ
ꯍꯣꯏ
ꯁꯤ ꯀꯁꯦ ꯑꯗꯨꯝ ꯍꯥꯡꯅ ꯂꯩꯅꯤ ꯃꯅꯤꯡꯒꯤꯁꯦ ꯃꯃꯥꯡ ꯃꯃꯥꯡ ꯈꯛꯇ ꯑꯗꯨꯝ ꯕꯦꯡꯁ ꯑꯅꯤ ꯑꯍꯨꯝ ꯑꯗꯨꯝ ꯐ꯭ꯔꯤ ꯂꯩ ꯑꯗꯨꯝ ꯐꯨꯗꯣꯔꯅꯤ ꯑꯇꯣꯞꯄꯗꯤ ꯑꯗꯨꯝ ꯍꯥꯡꯉ ꯂꯩꯔꯅꯤ
ꯑꯗꯨ ꯑꯗꯨ ꯃꯇꯝꯗꯣ ꯑꯩꯗꯣ ꯅꯣꯏꯈꯣꯟꯗ ꯆꯠꯄꯗꯣ ꯑꯩ ꯑꯗꯨ ꯃꯇꯝꯗꯤ ꯐꯣꯟ ꯄꯥꯏꯗꯦꯕꯀꯣ
ꯑꯝ
ꯐꯣꯟ ꯄꯥꯏꯗ꯭ꯔꯤꯕꯅꯤꯅꯀꯣ ꯑꯗꯣ ꯈꯪꯉꯨꯗꯤ ꯈꯪꯅꯩꯌꯦ
ꯑꯦ
ꯈꯪꯕꯨꯗꯤ ꯃꯣꯏꯒꯗꯤ ꯈꯪꯅꯕꯀꯣ
ꯑ
ꯑꯗꯣ ꯑꯗ